ꯥ ꯇꯥꯏꯌꯦ ꯀꯩꯗꯧꯔꯤꯒꯦ
ꯀꯝꯅꯁꯦ ꯌꯦ
ꯗꯨꯀꯥꯟ ꯍꯥꯡꯉꯕꯣ ꯍꯥꯏꯁꯦ
ꯍꯥꯡꯉꯦ ꯉꯁꯤꯗꯤ ꯉꯟꯇꯥꯅ
ꯑꯥ
ꯀꯩꯅꯗ ꯀꯩꯅꯒꯤ ꯑ ꯑꯩ ꯉꯁꯤ ꯌꯦꯡꯒꯦꯅꯦ ꯂꯤꯁꯇꯣ ꯑꯩꯒꯤꯒꯗꯤ ꯌꯥꯎꯔꯛꯇ꯭ꯔꯤꯕ ꯑꯝꯕꯣ
ꯅꯪ ꯌꯥꯎꯗꯦ ꯍꯣ ꯁꯤꯗꯤ ꯁꯥꯕ ꯂꯣꯏꯗꯕ ꯃꯤꯒꯤ ꯊꯣꯛꯂꯛꯄ ꯂꯤꯁꯅꯦ
ꯑꯣ
ꯑꯗꯥꯏꯗ ꯑꯝꯇ ꯉꯥꯏꯕꯗꯨꯗ ꯅꯍꯥꯟꯒ ꯅꯍꯥꯟꯁꯦ ꯑꯃ ꯔꯟꯁꯤ ꯇꯥꯔꯒ ꯑꯩꯒ ꯁꯥꯟꯅꯕꯅꯦ ꯃꯥꯒ ꯁꯥꯟꯅꯕ ꯗꯨꯗ ꯇꯧꯕ ꯑꯃꯨꯛ ꯌꯥꯗꯕꯤꯗꯣ ꯇꯧꯊꯣꯛꯈ꯭ꯔꯕ ꯑꯗꯨꯒꯤ
ꯊꯧꯋꯥ ꯁꯥ
ꯁꯃꯥꯗꯣ ꯑꯃꯨꯛ ꯄꯨꯈꯠꯈ꯭ꯔꯦ ꯍꯥꯏ ꯆꯨꯝꯕ꯭ꯔꯣ
ꯈꯣꯏ ꯈꯔ ꯂꯩꯌꯦꯦ ꯉꯥꯡꯗꯥ ꯈꯔ ꯈꯔ ꯂꯩꯌꯦꯦ ꯑꯩ ꯑꯥꯏ ꯁꯤ ꯈ ꯂꯩꯌꯦꯦ ꯕꯒꯤꯡꯗ ꯆꯅ ꯍꯥꯡ꯭ꯔꯣꯔ ꯑ ꯑꯔ ꯑꯣꯏꯣꯏ ꯑꯩ ꯍꯪꯉꯧꯗ꯭ꯔꯦꯅꯦ ꯐꯔꯣꯏꯇꯦ ꯑꯥꯏ ꯁꯤ ꯌꯨꯗ ꯊꯕꯗ ꯂꯥꯏꯕ ꯌꯦꯡꯁꯦ ꯍꯥꯏ
ꯍꯜꯂꯦ
ꯎ ꯑꯩ ꯆꯝ ꯉꯝꯃꯦꯠꯇꯦꯀꯣ
ꯇꯃꯨꯑꯝꯕꯅꯠꯇꯦ
ꯏꯕ ꯃꯛ ꯐꯦ
ꯃꯥ ꯆꯥꯎꯕꯅꯣ ꯍꯧꯖꯤꯛ ꯍꯥꯏꯔꯝꯕ ꯑꯗꯨꯗ ꯀꯃꯥꯏꯅ ꯇꯧꯔꯤꯖꯥꯠꯅꯣ
ꯇꯕꯨꯅ ꯑꯃꯔꯣ
ꯑꯣꯛꯆꯥꯛ ꯈꯣꯝꯕ ꯂꯥꯛꯑꯝꯕ
ꯑꯣ
ꯑꯗꯨꯗ ꯍꯥꯏꯔꯝꯕꯗꯣ
ꯑꯗ ꯉꯔꯥꯡ ꯑꯩ ꯆꯥꯛ ꯅꯨꯡꯗꯥꯡ ꯆꯥꯛ ꯊꯣꯡꯕꯩꯁꯤꯗ ꯃꯥꯏ ꯃꯈꯣꯟ ꯇꯥꯏꯌꯦꯕ
ꯎꯝ
ꯑꯗ ꯐꯔꯕ ꯑꯣꯏ ꯅꯤꯡꯉꯦ ꯑꯗꯨꯒ ꯉꯥꯡ ꯄꯣꯛꯈꯔꯤ
ꯎꯝ ꯁꯣꯝꯗ ꯂꯩꯇꯕ ꯑꯗꯣꯝꯗ ꯂꯩꯕ
ꯂꯩꯇꯦ ꯂꯩꯇꯦ ꯃꯆꯥꯅꯄꯤ ꯅꯍꯥꯟ ꯂꯩꯐꯝꯝꯗ ꯑꯅꯤꯗ ꯃꯗ
ꯀꯩꯅꯣꯝꯅꯦꯅꯦ
ꯊꯃ ꯆ ꯇ ꯅꯥꯟ ꯏꯔꯣꯏꯅꯤ ꯃꯥ ꯀꯏꯔꯦ
ꯍꯣꯏ ꯑꯗꯨꯕꯨꯗꯤ
ꯎꯝ
ꯁꯣꯝꯗ ꯂꯩꯇꯦ ꯏꯃꯥꯎꯈꯣꯏꯁꯨ ꯁꯣꯝꯗ ꯑꯗꯨꯝ ꯆꯠꯊꯣꯛ ꯆꯠꯁꯤꯟ ꯑꯗꯨꯝ ꯇꯧ ꯂꯩ ꯃꯃꯥꯎꯈꯣꯏꯁꯨ
ꯎꯝ ꯕꯅꯤꯅ
ꯑꯁ ꯃꯣꯏ ꯈꯨꯠꯅꯨꯡꯉꯥꯏꯝꯗ ꯃꯣꯏ ꯅꯨꯡꯉꯥꯏꯔꯤꯁꯤꯁꯨ
ꯃꯣꯏꯗꯤ ꯀꯗꯥꯏꯗ ꯀꯩꯅꯣ ꯆꯥꯛ ꯍꯦꯛꯇꯣꯛꯄꯒ ꯍꯥꯎꯁꯤ ꯀꯛ ꯂꯩꯈ꯭ꯔꯅꯤ ꯐꯝꯖꯤꯜꯂꯒ
ꯑꯥ
ꯑꯃꯕꯨ ꯇꯧꯅꯤꯡꯉꯤ ꯑꯃꯁꯨ ꯇꯧꯅꯤꯡꯉꯤ ꯑꯃꯁꯨ ꯇꯧꯅꯤꯡꯉꯤ ꯃꯣꯏꯅ ꯌꯥꯝ ꯀꯣꯝꯅ ꯍꯤꯡꯖ ꯅꯨꯡꯉꯥꯏ
ꯂꯩ ꯍꯥꯏꯕ ꯑꯗꯩ ꯅꯨꯡꯗꯥꯡ ꯐꯪꯉꯦ ꯆꯥꯛ ꯇꯣꯛꯄꯒ ꯑꯗꯨꯝ ꯍꯧꯁꯤ ꯀꯛꯐꯝꯗ ꯂꯩꯒꯅꯤ
ꯑꯗꯨꯅꯦ
ꯐꯝꯖꯟꯃꯟꯗꯅ ꯇꯧꯔꯤꯑꯣꯏꯔꯥꯝꯅꯤ
ꯆꯥꯕꯥꯒ ꯇꯨꯝꯕꯒꯥ ꯇꯧ ꯂꯩꯔꯦ
ꯎꯝ
ꯑꯩ ꯃꯃꯥꯁꯨꯗ ꯃꯁꯥꯗ ꯍꯨꯃꯥꯡ ꯇꯥꯍꯟꯗ꯭ꯔꯦ ꯍꯥꯏꯕ
ꯎ ꯑꯩꯗꯤ ꯗꯥꯏꯕꯦꯇꯤꯁ ꯂꯩꯔꯕꯅꯤꯅ ꯑꯗꯨꯝ ꯂꯩꯒꯥꯔꯦ
ꯑ ꯑꯗꯨꯗ ꯃꯥ ꯍꯧꯖꯤꯛ ꯂꯨꯗꯣꯏꯅꯦ ꯌꯦꯡꯉꯣꯇꯣ ꯑꯣꯄꯔꯦꯁꯟ ꯇꯧꯕ ꯀꯩꯗꯧꯕ ꯍꯤꯗꯥꯛ ꯊꯥꯕꯗꯣ
ꯗꯥꯏꯕꯦꯇꯤꯁ ꯂꯥꯏꯕꯅꯤꯅ
ꯃꯀꯣꯛꯇ ꯏ ꯍꯥꯏꯒꯦꯠꯂꯦ ꯍꯥꯏꯌꯦꯦ
ꯏ ꯆꯥꯏꯊꯑꯦꯅ
ꯑꯗꯣ ꯃꯣꯏ ꯑꯣꯇꯤ ꯇꯧꯁꯦ ꯍꯥꯏꯔꯕ ꯑꯗꯨꯗ
ꯀꯩꯗꯧꯔꯦꯕ
ꯃꯣꯏ ꯀꯣꯛꯇ ꯏ ꯍꯥꯏꯒꯠꯂꯤꯗꯣ ꯑꯗꯨ ꯑꯣꯄꯔꯦꯁꯟ ꯇꯧꯖ ꯍꯥꯏ ꯍꯥꯏꯔꯕ
ꯍꯪꯗꯤꯌꯦ ꯑꯣꯄꯔꯦꯁꯟ ꯇꯧꯁꯤ
ꯀꯔꯤ ꯍꯥꯏꯖꯠꯅꯣ ꯈꯪꯗꯦ ꯑꯗꯨꯗꯦ
ꯑꯩꯗꯤ ꯅꯪ ꯌꯨꯝꯗ ꯂꯩꯔꯝꯈꯤꯅꯤ ꯗꯨꯀꯥꯟ ꯍꯥꯡꯉꯝꯈꯤꯔꯣꯏ ꯀꯥꯏꯅ ꯇꯧꯔꯛꯏꯅꯦ
ꯉꯁꯤ ꯇꯣꯇꯤ ꯂꯥꯛꯄꯗꯣ
ꯑꯣ
ꯉꯥꯟꯇꯥꯊꯣꯛꯂꯛꯑꯕ ꯏꯁꯤꯡ ꯌꯕꯥꯑꯣꯏꯅꯥ
ꯆꯥꯛꯇꯤ
ꯆꯥꯛꯇꯤ ꯊꯣꯡꯉꯝꯃꯦ ꯏꯟꯁꯥꯡ ꯊꯣꯡꯉꯝꯗ꯭ꯔꯤ
ꯑꯩꯗꯤ ꯅꯪ ꯌꯨꯝꯗ ꯂꯩꯔꯝꯒꯅꯤ ꯌꯥꯔꯦ ꯀꯥꯏ
ꯏꯟꯖꯥꯡꯗꯣ ꯍꯣꯔꯦꯟ ꯆꯥꯔꯝꯗꯥꯏ ꯇꯧꯔꯒꯦꯅ
ꯁꯥꯥꯟꯅ ꯆꯥꯕꯅ ꯍꯥꯎꯕꯅꯦ ꯏꯟꯁꯥꯡꯗꯤ
ꯎ
ꯑꯩꯗꯤ ꯏꯟꯁꯥꯡꯁꯦ ꯏꯪꯕ ꯁꯨꯛꯍꯥꯎ ꯍꯥꯎꯇꯦꯕ
ꯆꯥꯔꯝꯗꯥꯏ ꯇꯧꯔꯥ
ꯑꯗꯨ ꯍꯪꯒꯥꯝ ꯊꯣꯡꯉꯁꯨꯅꯦ ꯑꯩꯗꯤ ꯍꯣꯔꯦꯟ ꯆꯥꯛ ꯆꯥꯔꯝꯗꯥꯏꯗ ꯁꯥꯍꯟꯕ ꯑꯩꯈꯣꯏ ꯃꯥꯅ ꯆꯥꯛ ꯁꯥꯏꯁꯤꯕꯨ ꯌꯥꯏ ꯌꯥꯑꯦ ꯑꯩꯅ ꯌꯥꯗꯦ ꯑꯩ ꯌꯥꯝ ꯍꯥꯎꯇꯦ ꯍꯥꯏꯕ ꯁꯥꯍꯟꯗꯔꯥꯗꯤ
ꯎꯝ ꯎꯝ
ꯑꯩ ꯅꯣꯏ ꯉꯔꯥꯡ ꯗꯨꯀꯥꯟꯗꯩ ꯍꯟꯖꯟꯈ꯭ꯔꯦ ꯏꯆꯥ ꯅꯨꯄꯤꯁꯦ ꯑꯃꯨꯛ ꯃꯁꯥ ꯁꯥꯒꯠꯂꯛꯑꯦ
ꯍ ꯎꯝ
ꯗꯤꯟꯗꯩꯅꯦꯕ ꯃꯥꯅ ꯃꯁꯥ ꯁꯥꯕꯤ ꯇꯧꯔꯤꯁꯦ
ꯎꯝ
ꯄꯤ ꯂꯥꯁꯇ꯭ꯔꯣꯒꯔ
ꯀꯩꯗꯧ ꯌꯥꯕꯏ
ꯉꯁꯨ ꯅꯨꯄꯤ ꯂꯥꯛꯇ꯭ꯔꯣꯕꯨꯡ ꯉꯅꯥ
ꯑꯣ ꯂ ꯍꯥꯇ꯭ꯔꯦ ꯂꯥꯛꯇꯦ ꯌꯥꯔ ꯃꯃ
ꯎꯝ ꯌꯥꯥꯡꯅꯤ ꯍꯥꯏꯇꯥꯔꯃ
ꯎ ꯗꯅꯤ ꯆꯜꯂꯅꯣ ꯍꯥꯏꯔꯅꯤ
ꯎ
ꯎꯝ
ꯁꯀꯨꯜ ꯃꯦ ꯁꯇꯤ ꯊꯕ ꯆ ꯀ꯭ꯔꯣ
ꯉꯁꯤ ꯁꯟꯗꯦꯅꯦ
ꯍꯣꯏꯅꯦ ꯑꯗꯨꯃꯤꯅꯦ ꯑꯗꯨꯗꯤ ꯂꯥꯛꯑꯅꯉ
ꯅꯤ ꯂꯅꯤ ꯄꯥꯏꯂꯅꯤ ꯄꯥꯏꯅꯤꯡ ꯄꯥꯏꯅꯤꯡꯕ ꯄꯣꯠ ꯄꯥꯏꯈ꯭ꯔꯅꯤ
ꯀꯥꯅꯨ ꯂꯧꯅꯨꯒꯌꯥꯔꯣꯏꯗꯣꯏꯗꯤꯦ ꯍ ꯇ ꯄꯥꯝꯃꯦ ꯂꯕꯨꯗ
ꯑꯄꯥꯝ ꯄꯥꯝꯕ ꯄꯥꯏꯅꯤꯡ ꯄꯥꯏꯅꯤꯡꯕ ꯇꯥꯞ ꯇꯥꯞ
ꯏꯆꯦ ꯅꯪꯒꯤꯁꯦ ꯀꯨꯟꯒꯤꯔꯣ
ꯑꯉꯥꯡ ꯍꯣꯏ ꯉꯔꯥꯡ ꯀꯌꯥꯝ ꯉꯥꯟꯅ ꯆꯠꯁꯅꯣ ꯍꯥꯏꯗꯣꯛꯄ ꯑꯉꯥꯡꯒꯤ
ꯈꯪꯗꯤꯌꯦ
ꯑꯩꯈꯣꯏꯅ ꯆꯠꯄꯗꯨꯗꯗꯤ ꯌꯥꯝ ꯉꯟꯅ ꯃꯤ ꯂꯥꯛꯅꯍꯧꯏ ꯇꯔꯕꯥ
ꯎꯝ
ꯑꯩꯈꯣꯏ ꯃꯇꯨꯡꯗ ꯃꯣꯏ ꯐꯅꯥꯝꯗꯤ ꯆꯠꯅꯈꯤꯕꯅꯦ
ꯑꯪ
ꯑ
ꯄꯩꯁꯥ ꯌꯥꯝ ꯆꯪ ꯄꯩꯁꯥ ꯌꯥꯝ ꯆꯪꯉꯤꯗ ꯑꯉꯥꯡ ꯂꯥꯏꯔꯤꯛ ꯇꯝꯕ
ꯈꯪꯗꯗꯤ ꯀꯩꯅꯣ ꯄꯩꯁꯥꯒꯤ ꯃꯊꯧ ꯉꯥꯛꯇꯅꯤ ꯀꯩꯅꯣ
ꯐꯤ ꯑꯃꯨꯛ ꯊꯤꯔꯝꯃꯤ
ꯎꯝ
ꯎꯝ ꯄꯩꯁꯥ ꯌꯥꯝ ꯆꯉꯦ ꯀꯣꯛꯀ ꯉꯥꯎꯌꯦ ꯑꯗꯨ ꯇꯧꯋꯦ ꯑꯩꯗꯤꯅꯦ ꯁꯦꯜꯂꯦꯞ ꯒ꯭ꯔꯨꯞꯀꯤ ꯄꯩꯁꯥ ꯂꯩꯇꯕ ꯍꯌꯦꯡ ꯍꯨꯟꯗꯣꯏꯕ ꯂꯨꯄꯥ ꯂꯤꯁꯤꯡ ꯑꯃ ꯇꯥꯟꯖꯔꯦ ꯏꯕꯦꯝꯃ
ꯑꯃꯛ ꯑꯣꯜꯅꯤ ꯂꯩ
ꯎꯝ
ꯑꯆꯥ ꯁꯤꯒꯜꯂꯦꯕ ꯏꯗꯛ ꯃꯅꯗꯣ ꯑꯌꯥꯛꯄꯗꯨꯔꯣ ꯁꯤꯒꯟꯂꯦꯕ ꯍ ꯍ ꯆ ꯁ ꯅ ꯍꯣ ꯇ ꯇꯥꯏ
ꯍꯧꯖꯤꯛꯇꯩ ꯀꯣꯋꯥ ꯂꯩꯕ ꯃꯤ ꯂꯥꯛꯑꯕꯣ
ꯑꯩꯅ ꯉꯟꯅ ꯊꯣꯛꯇꯕꯒꯤ ꯋꯥꯅꯦ ꯀ꯭ꯋꯥꯗꯤ ꯑꯍꯧꯕ ꯑꯗꯨꯝ ꯆꯠꯅꯩ ꯀꯩꯅꯣ ꯎꯝ ꯑꯅꯤꯇꯥ ꯍꯣꯏꯗ ꯑꯅꯤꯇꯥ ꯍꯣꯏꯗ ꯄꯦꯁꯥ ꯈꯣꯝꯕ ꯃꯔꯨꯞꯀꯤ ꯏꯗꯣꯝꯆꯥ ꯍꯧꯒꯠꯇ꯭ꯔꯕ ꯀꯩꯅꯣꯝ
ꯍꯒ
ꯃꯦꯝꯆꯥꯗꯤ ꯍꯧꯒꯠꯇꯔ ꯀꯃꯥꯏ ꯇꯧꯔꯒꯦ
ꯑꯩꯈꯣꯏ ꯃꯥꯔꯣ
ꯎꯝ ꯍꯥꯏꯗꯅ ꯆꯪꯕ ꯀꯣꯟꯅ ꯄꯤꯔꯣ ꯃꯇꯨꯡꯗꯨꯅ ꯑꯗꯨꯒ ꯆꯥꯝꯃꯗꯣ ꯎꯝ ꯎꯝ ꯀꯅꯥ ꯐꯥꯎꯈꯔꯒꯦ ꯑꯗꯨꯅ ꯑꯩꯉꯣꯟꯗ ꯐꯥꯎꯋꯦ ꯃꯤ ꯑꯗꯣ ꯂꯨꯄꯥ ꯂꯤꯁꯤꯡ ꯑꯃꯈꯛ ꯐꯪꯉꯦꯕ ꯂꯤꯁꯤꯡ ꯑꯃ ꯋꯥꯠꯂꯤꯕ ꯋꯥ ꯋꯥ ꯑꯗꯨ ꯄꯤꯗꯦ
ꯅꯪ ꯍꯟꯇꯥꯛ ꯁꯨ ꯆꯠ ꯇꯥꯕꯔꯣ ꯃꯔꯨꯨꯞꯇꯣ
ꯍꯥ
ꯅꯪ ꯍꯟꯗꯛꯁꯨ ꯆꯠꯇꯕꯣꯔ ꯃꯔꯨꯞꯇꯣ
ꯃꯑꯣꯡ ꯌꯦꯡꯅꯤ ꯈꯪꯗꯦ ꯆꯠꯄꯗꯣ ꯁꯪꯗꯕꯩꯅꯤꯅꯦ
ꯆꯠꯄ ꯁꯪꯗ꯭ꯔꯦ ꯑꯩꯁꯨ ꯍꯟꯗꯛꯇꯤ ꯆꯠꯍꯧ
ꯃꯔ ꯀꯩꯅ ꯄꯤꯔ ꯂꯣꯏꯂꯦ ꯆꯄꯥ
ꯁꯂ ꯁꯂ ꯆ ꯑ
ꯅꯪꯕꯨ ꯐꯣꯟꯗ ꯑꯝꯇ ꯃꯥꯏ ꯑꯣꯟꯁꯤꯜꯂꯛꯎꯗ ꯅꯨꯄꯤ
ꯇꯔ ꯋꯥ ꯁꯔꯋꯥꯗ
ꯇꯥꯕ꯭ꯔꯣ ꯑꯗꯨꯝ
ꯇꯥꯏꯌꯦ ꯇꯥꯏꯌꯦ
ꯊꯥꯕꯩ ꯄꯣꯔꯛꯑꯃꯔꯣ ꯂꯧꯔꯨꯒꯦ
ꯄꯩꯁꯥ ꯈꯥꯏ ꯆꯂ ꯅꯪꯉꯅꯦ
ꯇꯥꯔꯤꯌꯦ
ꯍꯥꯥ
ꯄꯨꯖꯥꯔꯤ ꯇꯥꯔꯤꯌꯦ ꯑꯩꯈꯣꯏ ꯃꯥꯅ ꯊꯣꯡꯉꯤ
ꯎ
ꯑꯝ ꯢꯃꯥꯅ ꯊꯣꯡꯢ ꯑꯩ ꯕꯦꯝꯃꯒꯤ ꯐꯤꯔꯣꯜ ꯀꯩꯀꯩ ꯁꯨꯗꯣꯛꯀꯦ ꯑꯗꯨꯒ ꯀꯩꯅꯣꯒ ꯇꯧꯒꯦꯅ ꯃꯥꯒꯤ ꯂꯩꯈꯥꯎꯗꯨꯁꯨ ꯁꯨꯗꯣꯛꯀꯦꯅ
ꯍꯥꯥ
ꯁꯤꯗ ꯂꯩꯔꯁꯦ ꯏꯃꯥ ꯏꯅꯦꯅ ꯊꯤꯜꯂꯛꯑꯃꯦ
ꯁꯤ ꯀꯩꯅꯣꯁꯦ ꯑꯃꯨꯛ ꯐꯦꯡꯗ ꯁꯤꯗꯤ ꯐꯦꯡ ꯐꯦꯡꯗ꯭ꯔꯤꯉꯥꯏ ꯑꯝꯇ ꯐꯦꯡꯗ꯭ꯔꯤꯌꯦ ꯏꯃ ꯈꯕꯩꯁꯦꯕꯨꯗꯤ ꯐꯦꯡꯉꯕ ꯃꯥꯜꯂꯦ ꯑꯩꯈꯣꯏ ꯏꯅꯦꯅ ꯐꯦꯡꯉꯕꯅꯤ ꯒꯥꯏꯁꯤꯕꯨ
ꯑꯗꯣ
ꯐꯤꯡꯗꯕꯤꯗ ꯑꯗꯨꯝ ꯄꯤꯔꯛꯑꯝꯕꯅ ꯐꯔꯝꯅꯦ ꯁꯤꯗꯤ ꯑꯁ ꯑꯗꯨꯝ ꯂꯣꯢ ꯐꯦꯡꯉꯛꯑꯒꯦ ꯌꯥꯔꯔꯣꯢ ꯀꯗꯥꯏꯗꯩꯅꯣ ꯁꯤꯕꯣ ꯃꯔꯦꯛ ꯉꯥꯛꯇ ꯑꯝꯇꯁꯨ ꯀꯣꯛꯇꯅ
ꯀꯔꯤ ꯌꯦꯟꯁꯥꯡ ꯊꯣꯡꯉꯥꯒꯦ
ꯑꯩꯈꯣꯏ ꯃ ꯍꯥꯟꯋꯥꯏ ꯃꯅꯥ ꯊꯣꯡꯕ ꯃꯥꯜꯂꯦ
ꯑꯩꯁꯨ ꯇꯣꯔꯕꯣꯠ ꯈꯣꯡꯗꯣꯝ ꯃꯆꯦꯠ ꯑꯃ ꯂꯧꯍꯧꯋꯦ ꯊꯣꯡꯖꯤꯟꯒꯦ ꯇꯧꯔꯤ
ꯑꯥ
ꯃꯂꯕꯗꯤꯪ ꯅꯣꯡꯉ
ꯎꯝ
ꯎꯁꯣꯢ ꯃꯆꯥꯥ ꯑꯃ
ꯑꯩꯁꯨ ꯅꯍꯥꯟꯗꯩ ꯎꯁꯣꯏ ꯃꯆꯥ ꯑꯃ ꯂꯩꯕꯅꯤ
ꯄꯠꯅꯝꯅꯦ ꯢꯄꯦꯝꯃ
ꯑꯩꯁꯨ ꯄꯠꯂꯝꯃꯦ ꯉꯥ ꯑꯃꯨꯛ ꯈ ꯁꯣꯏꯗꯣꯛꯄꯅꯦ ꯎꯇꯤ ꯊꯣꯡꯒꯦꯅ ꯑꯗꯣ ꯑꯩꯈꯣꯏ ꯃꯥꯅ ꯀꯩꯁꯨ ꯊꯣꯡꯉꯔꯣꯏꯕ ꯎꯇꯤ
ꯎꯝ ꯀꯥꯡꯁꯨ ꯑꯣꯢꯅ ꯆꯊꯣꯛꯑꯣ
ꯎꯝ
ꯑꯩ ꯄꯠꯂꯝꯃꯤꯅꯦ
ꯎꯝ ꯄꯠꯂꯝꯃꯦ ꯑꯩꯁꯨ ꯇꯈꯥꯏ ꯑꯃ ꯄꯠꯂꯝꯅꯤ ꯀꯩꯅꯣ ꯑꯗꯨꯒ ꯄꯨꯔꯥ ꯑꯩꯅ ꯈꯣꯛꯇꯣꯛꯑꯒ ꯃꯀꯨꯗꯣ ꯍꯨꯟꯗꯣꯛꯑꯒ ꯒ ꯀꯩꯅꯣ ꯇꯧꯔꯝꯕꯆꯦꯠ ꯑꯃꯅꯦ ꯀꯩꯗꯧ ꯁꯤꯗꯤ ꯈꯨꯖꯤꯡ ꯀꯥꯛꯁꯦ ꯁꯟꯗꯦ ꯑꯣꯢ
ꯆꯥꯡ ꯆꯥꯅꯤꯡ ꯃ ꯍꯥꯏꯦ ꯆ
ꯍꯣꯏ ꯂꯩꯇꯦꯕꯣ ꯀꯩꯗꯩꯅꯣ ꯈꯪꯗꯦ ꯑꯗꯩꯗꯤ ꯅꯣꯡꯉꯥꯜꯂꯛꯄꯒꯁꯨ ꯁꯥꯏ
ꯑꯗꯨꯅꯦ ꯑꯁ ꯉꯥꯎ ꯆꯦꯜꯜꯂꯤꯦ ꯈꯪꯗꯦ ꯁꯥꯕ꯭ꯔꯣ
ꯀꯃꯥꯏꯅ ꯇꯧꯗꯣꯏꯅꯣ ꯁꯤꯕ ꯀꯃꯥꯏ ꯅꯨꯡꯇꯤ ꯀꯃꯥꯏꯅ ꯂꯩꯗꯣꯏꯅꯣ ꯍꯥꯏꯕꯅꯤꯗ
ꯎꯝꯗꯤ ꯇꯧ ꯑꯩꯈꯣꯏ ꯅꯒ ꯈꯔ ꯑꯁ ꯁꯥ ꯃꯌꯥꯝꯗꯩ ꯀꯥ ꯍꯦꯃ ꯍꯦꯟꯅ ꯁꯥꯕꯅꯦ
ꯒꯒꯥ ꯇꯒꯦ ꯁꯦꯅꯅꯨꯡꯁꯥꯖꯦ
ꯊꯣꯛꯒꯂ ꯑꯦꯃꯦ ꯑꯦ
ꯀꯁꯥꯔ ꯆꯗꯦ ꯃꯗꯨꯔꯣꯁꯤꯗ
ꯍꯦꯃꯜꯂ ꯍꯥꯏꯕ ꯑꯩꯈꯣꯏꯗꯗꯤ ꯈꯨꯠꯁꯥꯁꯤꯒ ꯑꯁ ꯑꯩ ꯀꯃꯥꯏꯅ ꯈꯥꯡꯅ
ꯑꯣ ꯎꯝ
ꯀꯃꯥꯏ ꯈꯥꯡꯁꯤꯒꯦ ꯈꯜꯂꯤꯕ
ꯌꯥꯍꯅꯄ
ꯌꯥꯍꯧꯔꯛꯄꯒꯗꯪ ꯂꯥꯎ ꯄꯥꯜꯂꯦ ꯍꯥꯏꯕ ꯑꯁ
ꯑꯅꯤꯁꯤ ꯔꯣ
ꯀꯦꯃꯣ ꯂꯩ ꯌꯦꯁꯤꯦꯁ
ꯎꯝ ꯎꯝ ꯌꯥꯝꯃꯦ ꯃꯥꯦ
ꯏꯁꯥꯏ ꯅꯨꯡꯁꯥꯅꯦꯅ
ꯆꯂ ꯁꯤ ꯍꯥ ꯄꯥꯎ
ꯑ ꯅꯪ ꯗꯨꯀꯥꯟ ꯃꯅꯨꯡꯗ ꯐꯦꯟ ꯍꯨꯝꯖꯤꯟꯕꯅꯤꯅ ꯈꯔ ꯐꯕ꯭ꯔꯥ ꯅꯨꯡꯊꯤꯟ ꯎꯝ
ꯑ ꯍꯪꯠꯇꯔꯦ ꯂ ꯂꯥꯛ ꯎ ꯐꯗꯅꯨꯡꯉ ꯑꯇꯕꯨ ꯍꯨꯝꯨꯝ ꯂꯩꯔꯦ ꯑꯗꯨꯝ ꯁꯥꯔꯕꯅꯤꯅ
ꯑꯩꯁꯨꯅꯦ ꯁꯤꯂꯤꯡ ꯐꯦꯟ ꯑꯇ ꯁꯤꯂꯤꯡꯉꯩ ꯏꯁꯇꯦꯟ ꯐꯦꯟ ꯑꯇ ꯄꯥꯝꯃꯦ
ꯎꯝ
ꯑꯩ ꯁꯤꯂꯤꯡꯁꯤꯅ ꯑꯁꯥꯕ ꯁꯤꯜꯂꯛꯑꯒ ꯍꯦꯛꯇ ꯏꯄꯨꯡꯁꯤ ꯂꯩ ꯉꯝꯗꯦ ꯈꯣꯡꯒ ꯀꯀꯗ
ꯀꯩꯅꯣ ꯇ ꯑꯗꯨ ꯄꯩꯁꯥ ꯀꯨꯗꯅ ꯑꯩꯊꯣ
ꯑꯦ ꯁꯥꯏꯡ ꯁꯂꯦꯒ ꯍꯟꯒ꯭ꯔ ꯍꯌꯦꯡ ꯀꯣꯟꯅꯒꯤ ꯈꯔ ꯌꯥꯝꯃꯀꯥꯟ ꯇꯧꯒꯦ ꯁꯤꯁꯤꯡꯕ ꯀꯧꯗ ꯀꯧꯔꯦ ꯏꯆꯥ ꯅꯪ ꯂꯥꯏ ꯍꯥꯎ ꯍꯧꯔꯨꯕꯣꯏ
ꯑꯃ ꯑꯩꯒꯤꯗꯣ ꯅꯣꯏ ꯊꯨꯕꯤ ꯆꯥꯎ ꯍꯥꯞꯄꯅ ꯐꯗꯣꯏꯖꯥꯠꯂꯣ
ꯈꯪꯗ꯭ꯌꯦ ꯁꯨꯕꯤꯅꯥꯎꯁꯨ ꯉꯁꯤꯗꯤ ꯪꯅꯤ ꯁꯪꯉꯅꯤ ꯁꯟꯗꯦꯅꯤꯅ ꯃꯥ ꯄꯩꯈꯥ ꯀꯝ ꯇꯧꯔꯨꯔꯤꯕꯅꯦꯕ
ꯄꯩꯁꯥ ꯂꯣꯏꯗ꯭ꯔꯤ ꯍꯥꯏꯕ꯭ꯔꯣ ꯅꯣꯏ ꯏꯖꯤꯅꯥꯎꯗꯣ
ꯀꯨꯗꯔꯤꯦ ꯇꯥꯡ ꯀꯨꯟꯒ ꯀꯌꯥꯗꯅꯣꯝ ꯂꯣꯏꯅꯤ ꯍꯥꯏꯌꯦ
ꯑꯗꯨ ꯃꯥꯥꯟꯂꯣꯏꯗꯦ ꯑꯗꯒꯤ ꯑꯩ ꯄꯥꯟꯒꯤꯗꯨ ꯀꯩ ꯍꯥꯏꯈ꯭ꯔꯒꯦ
ꯄꯥꯟꯒꯤꯗꯨꯖ ꯑꯩꯅꯗꯤ ꯍꯥꯏꯗꯤ ꯍꯥꯏꯈꯤꯕꯅꯤ ꯃꯥ ꯁꯦꯝꯍꯟꯅꯤꯅꯗꯤ ꯍꯥꯏꯕꯗꯤ ꯀꯅꯥꯗꯅꯣ ꯈꯪꯅꯤꯦ
ꯣꯩꯅ ꯁꯤꯗꯅ ꯁꯤꯖꯤꯟꯅꯕꯗ ꯁꯨꯡꯌꯥ ꯌꯥꯗ꯭ꯔꯦ ꯋꯥꯅꯤ ꯀꯩꯅꯣꯝ ꯁꯤꯖꯤꯟꯅꯕꯗ
ꯎꯝꯪꯅ ꯀꯃꯥꯏ ꯇꯤꯤꯟꯀꯣ
ꯑꯗꯨ ꯀꯃꯥꯏ ꯇꯧꯔꯤ
ꯑꯗꯨꯗꯣ ꯑꯩꯈꯣꯏ ꯆꯝꯄ꯭ꯔꯁꯤꯇ ꯍꯪꯉꯣꯏ ꯃꯥꯗꯤ ꯍꯩꯕꯅꯦ
ꯑꯅꯤ ꯀꯣ ꯁꯦ
ꯈꯥꯡꯗꯣꯏꯅꯣ ꯈꯪꯗꯦꯕ ꯁꯤꯕꯨ
ꯎꯝ
ꯈꯪꯕ ꯑꯃꯒ ꯈꯪꯗꯦ ꯍꯥꯏꯕꯅꯤ
ꯂꯣꯏ ꯃ
ꯀꯣꯏꯆꯠ ꯍꯦꯛ ꯆꯠꯂ ꯂꯩꯕ ꯑꯗꯨꯅ ꯐꯗꯧꯖꯥ
ꯑꯗꯣ ꯃꯣꯏꯒꯤ ꯁꯤ ꯗꯥꯝꯁꯦ ꯍꯧꯖꯤꯛ ꯊꯕ ꯀꯩꯗꯧꯒꯦ ꯍꯥꯏꯕꯗ ꯄ ꯍꯥꯏꯅꯤ ꯂ ꯃꯥꯅ ꯑꯁꯤꯗꯅ ꯑꯗꯨꯝ ꯊꯥꯔꯛꯑꯗꯤ ꯌꯥꯏ ꯍꯥꯏꯕ